ꯑꯥꯎ ꯇ
ꯀꯩꯗꯧꯔꯤꯒꯦ
ꯅꯨꯡꯉꯥꯏꯔꯤꯩ
ꯑꯣ ꯀꯔꯤ ꯃꯊꯦꯜ ꯆꯥꯈ꯭ꯔꯒꯦ
ꯉꯁꯤ ꯈꯣꯡꯗ꯭ꯔꯨꯝ ꯊꯣꯡꯕ ꯆꯥꯏꯌꯦ
ꯑꯣ ꯑꯍꯥꯎꯕ ꯆꯥꯡꯅꯤꯅꯦ
ꯋꯥ ꯋꯥ ꯍꯥꯎꯅꯤ
ꯎꯝ ꯕꯣꯟꯒ ꯌꯦꯡꯕ꯭ꯔꯣ
ꯌꯦꯉꯏ
ꯑꯣ ꯀꯔꯤ ꯀꯔꯤ ꯃꯣꯟꯖ
ꯁꯍꯕ
ꯕꯣꯟ
ꯇꯌꯦ ꯇꯌꯦ
ꯍꯜꯂꯣ
ꯍꯜꯂꯣ ꯇꯌꯦ
ꯑꯣ ꯕꯣꯟꯁꯤꯕꯨ ꯀꯃꯥꯏ ꯀꯃꯥꯏ ꯇꯧꯔꯤꯒꯦ
ꯑꯗꯨꯝ ꯌꯦꯡꯉꯑꯦ ꯅꯨꯡꯉꯥꯏ
ꯕꯣꯟꯁꯦ ꯀꯅꯥꯅ ꯂꯧꯒꯗꯕ ꯃꯥꯟꯒꯦꯅꯦ ꯍꯟꯗꯛꯀꯤꯁꯤꯕꯣ
ꯍꯟꯗꯛꯇ ꯈ꯭ꯔꯤꯁꯇꯤꯌꯥꯅꯣ ꯔꯣꯅꯥꯜꯗꯣꯅ ꯂꯧꯔꯅꯤ ꯖꯔꯃꯅꯤ ꯂꯩꯍꯧꯔꯛꯑꯅꯤꯅ
ꯑꯣ ꯑꯁ ꯑꯗꯨꯗꯤ ꯅꯨꯡꯉꯥꯏꯗꯣꯔꯤꯀꯣ
ꯅꯨꯡꯉꯥꯏꯅꯤ ꯅꯨꯡꯉꯥꯏꯅꯤ
ꯍ
ꯍꯥꯡꯆꯤꯠ ꯏꯁꯄꯦꯟꯒ ꯄꯣꯔꯇꯨꯒꯜꯒ ꯁꯥꯟꯅꯕꯁꯤꯅ ꯌꯥꯝꯅ ꯃꯩ ꯆꯠꯇꯣꯏꯁꯦ
ꯎ ꯑꯗꯣ ꯏꯁꯄꯦꯟꯒ ꯄꯣꯔꯇꯨꯒꯜꯁꯦ ꯃꯃꯥꯡ ꯇꯨ ꯊꯥꯎꯖꯟ ꯑꯦꯠꯇꯤꯟꯗꯁꯨ ꯊꯦꯡꯅꯈ꯭ꯔꯦꯀꯣ
ꯎꯝ ꯊꯦꯡꯅꯈ꯭ꯔꯦ
ꯑꯗꯨꯗꯖ ꯔꯣꯅꯥꯜꯗꯣꯅ ꯍꯦꯇ꯭ꯔꯤꯛ ꯂ ꯃꯥꯜꯂꯦꯀꯣ
ꯂꯧꯋꯏ ꯂꯧꯋꯏ ꯍꯦꯇ꯭ꯔꯤꯛ
ꯑꯗꯣ ꯍꯟꯗꯛꯁꯨ ꯑꯃꯨꯛ ꯂꯧꯁꯤꯜꯂꯗꯤ ꯐꯖꯗꯣꯏꯅꯤꯅꯦ
ꯑꯥ ꯍꯟꯗꯛꯁꯨ ꯍꯦꯇ꯭ꯔꯤꯛ ꯂꯧꯔꯛꯀꯗꯧꯕ ꯃꯥꯜꯂꯦ
ꯑꯗꯣ ꯀꯔꯤ ꯇꯛꯋꯥ ꯇ꯭ꯔꯣꯐꯤꯗꯣ ꯉꯁꯤ ꯐꯥꯏꯅꯦꯜ ꯑꯣꯏꯔ ꯃꯥꯜꯂꯦꯅꯦ
ꯃꯥꯅꯦ ꯃꯥꯅꯦ ꯇꯦꯟꯊꯥꯗ ꯁꯥꯟꯅꯕ ꯇꯛꯋꯥ ꯇ꯭ꯔꯣꯐꯤꯗꯣ ꯑꯗꯨꯒꯤ ꯉꯁꯤ ꯐꯥꯏꯅꯦꯜꯅꯤ
ꯎꯝ ꯆꯠꯂꯣꯏꯗ꯭ꯔꯣ ꯌꯦꯡꯕ
ꯈꯪꯗꯤꯌꯦ ꯆꯠꯁꯤꯔꯣ ꯊꯦꯡꯅꯔꯒ
ꯑꯁ ꯍꯧꯖꯤꯛꯁꯦ ꯆꯠꯄꯥꯏꯁꯦ ꯍꯧꯖꯤꯛꯇꯤ ꯃꯤꯕꯨ ꯐꯨꯜ ꯑꯣꯏꯔꯝꯒꯗꯕ ꯃꯥꯜꯂꯦꯗ
ꯑꯣꯏꯔꯝꯃꯅꯤ ꯑꯣꯏꯔꯝꯃꯅꯤ ꯍꯧꯖꯤꯛꯇꯤ
ꯎ
ꯑꯗꯨ ꯑꯣꯏꯔꯁꯨ ꯑꯗꯨꯋꯥꯏꯗ ꯉꯥꯛꯇꯪ ꯂꯩꯔꯒ ꯃꯆꯤ ꯑꯃꯗ ꯆꯪꯁꯜꯂꯒ ꯌꯦꯡꯉꯗꯤ ꯅꯨꯡꯉꯥꯏꯗꯅ ꯑꯦꯠꯃꯣꯁꯐꯤꯌꯔꯗꯣ
ꯎꯝ ꯑꯗꯨꯁꯨ ꯌꯥꯏ
ꯐꯥꯏꯅꯦꯟꯒꯤ ꯑꯦꯠꯃꯣꯁꯐꯤꯌꯔꯁꯦ ꯑꯗꯨꯝ ꯑꯩꯈꯣꯏ ꯂꯣꯀꯦꯜꯒꯤ ꯑꯣꯏꯅꯗꯤ ꯇꯛꯋꯥ ꯇ꯭ꯔꯣꯐꯤꯅ ꯇꯣꯞ ꯑꯣꯏꯔꯝꯒꯅꯤ ꯂꯣꯀꯦꯜꯗ ꯍꯥꯏꯕꯅꯤꯀꯣ ꯑꯩꯈꯣꯏꯒꯤ ꯑꯇꯣꯞꯄ ꯁꯟꯇꯣꯁ ꯇ꯭ꯔꯣꯐꯤ ꯑꯗꯒꯤ ꯀꯔꯤ ꯗꯨꯔꯥꯟ ꯀꯞꯀꯨꯝꯕꯒꯤꯗꯨꯅ ꯑꯃꯨꯛ ꯅꯦꯁꯅꯦꯜ ꯂꯦꯚꯦꯜ ꯊꯥꯛꯇ ꯂꯥꯛꯈ꯭ꯔꯦ ꯗꯅ
ꯎꯝ
ꯑꯗꯨ ꯅꯠꯇꯕ ꯑꯩꯈꯣꯏ ꯂꯣꯀꯦꯜꯒꯤ ꯑꯣꯏꯅꯗꯤ ꯇꯛꯋꯥ ꯇ꯭ꯔꯣꯐꯤꯅ ꯇꯣꯞ ꯑꯣꯏꯔꯝꯒꯅꯤꯕ ꯃꯅꯤꯄꯨꯔꯗꯗꯤ
ꯎꯝ ꯎ ꯑꯗꯣ ꯉꯁꯤꯁꯦ ꯕꯣꯟꯁꯦ ꯑꯅꯤꯕꯨ ꯂꯩ ꯃꯥꯂꯦꯅꯦ
ꯍꯣꯔꯦꯟ ꯄꯨꯡ
ꯅꯠꯇꯦ ꯀꯔꯤ ꯃꯅꯤꯄꯨꯔꯒꯤꯕꯨꯅꯤꯗ ꯑꯥ ꯇꯋꯥ ꯇ꯭ꯔꯣꯐꯤꯒꯤ ꯐꯥꯏꯅꯦꯜ ꯑꯃ ꯂꯩꯔꯦꯗꯅ
ꯎꯝ
ꯑꯗꯨꯗꯨꯒ ꯃꯄꯥꯟ ꯀꯥꯡꯖꯩꯕꯨꯡꯗ ꯑꯦ ꯇꯤꯒꯤꯒ ꯀꯔꯤ ꯑꯥꯏ ꯑꯦꯁ ꯑꯦꯜ ꯏꯂꯚꯦꯟꯒ ꯑꯗꯨꯃꯥꯏꯅ ꯂꯩ ꯃꯥꯜꯂꯦꯅꯦ ꯉꯁꯤꯁꯦ
ꯑꯣ ꯑꯗꯨꯗꯤ ꯅꯨꯡꯉꯥꯏꯅꯤꯍꯦ
ꯈꯪꯗꯦ ꯃꯤ ꯌꯥꯝꯃꯗꯤ ꯇꯥꯛ ꯋꯥꯅ ꯍꯦꯟꯒꯗ ꯃꯥꯜꯂꯤꯗ
ꯍꯦꯟꯅꯤ ꯍꯦꯟꯅꯤ ꯇꯋꯥꯅ ꯍꯦꯟꯅꯤ
ꯑꯣ ꯃꯣꯏꯒꯤ ꯑꯃ ꯃꯄꯥꯟ ꯀꯥꯡꯖꯩꯕꯨꯨꯡꯉꯗꯨꯅ ꯐ꯭ꯔꯦꯜꯂꯤꯒꯨꯝꯕ ꯑꯣꯏꯔꯝꯗꯧ ꯃꯥꯜꯂꯦꯕ ꯎꯝ
ꯑꯣꯏꯗꯣꯏꯅꯦ ꯐ꯭ꯔꯦꯂꯤꯒꯨꯝꯕ ꯑꯗꯨꯝ ꯕꯤꯠꯇ ꯁꯥꯟꯅꯕꯗ ꯋꯥꯡꯅ ꯈꯔ ꯑꯦꯒ꯭ꯔꯦꯁꯤꯞ ꯑꯣꯏꯅ ꯁꯥꯟꯅꯔꯛꯀꯅꯦꯕ
ꯎꯝ ꯉꯁꯤ ꯐꯥꯏꯅꯦꯜꯅꯀꯣ
ꯎꯝ
ꯎꯝ
ꯇꯥꯟ ꯆꯥꯗꯩ ꯃꯤꯕꯨ ꯐꯨꯅꯔꯛꯄ ꯌꯥꯏꯗ
ꯎꯝ ꯕꯣ ꯅꯣꯏ ꯃꯤ ꯄꯨꯂꯞ ꯌꯦꯡꯕ꯭ꯔꯣ ꯀꯃꯥꯏꯅ ꯇꯧꯒꯦ
ꯌꯦꯉ
ꯎꯝ ꯃꯤ ꯃꯌꯥꯝ ꯌꯦꯡꯕꯁꯦ ꯅꯨꯡꯉꯥꯏꯕꯅꯤꯅꯦ
ꯍꯣꯏ ꯃꯌꯥꯝ ꯍꯧ ꯍꯧꯥꯎ ꯇꯧꯗꯅ
ꯎꯝ ꯀꯣꯏ ꯄꯈꯠ ꯁꯠꯇ꯭ꯔꯣ
ꯀꯣꯏ ꯕ ꯆꯠꯇ꯭ꯔꯦꯗ
ꯍꯟꯗꯛ ꯀꯥꯡꯒ ꯀꯣꯏꯕ ꯆꯠꯂꯨꯗ꯭ꯔꯣ
ꯆꯠꯇꯣꯏꯅꯦ ꯆꯠꯇꯣꯏꯅꯦ ꯀꯥꯡꯗ ꯀꯤꯍꯣꯝ ꯆꯥꯎꯕ ꯆꯠꯇꯣꯏꯅꯦ
ꯀꯔꯤ ꯀꯔꯤ ꯂꯝꯗ ꯆꯠꯄ ꯌꯥꯏꯒꯦ
ꯑꯩꯈꯣꯏ ꯁꯣꯝ ꯊꯧꯕꯥꯜ ꯗꯤꯁꯇ꯭ꯔꯤꯛꯀꯤ ꯑꯣꯏꯅꯗꯤ ꯁꯥꯔꯝ ꯀꯧꯕ ꯆꯤꯡ ꯑꯃ ꯂꯩꯌꯦ ꯑꯗꯨꯗ ꯑꯣꯏꯅ ꯀꯤꯍꯣꯝ ꯆꯥꯕ ꯆꯠꯅꯩꯌꯦ
ꯑꯣ ꯊꯧꯕꯥꯜ ꯍꯥꯏꯔꯒ ꯑꯗꯣꯝꯒꯤꯗ ꯀꯔꯤ ꯑꯁꯣꯝ ꯉꯥꯔꯤ ꯌꯥꯜꯂꯝꯒꯦꯀꯣ
ꯎꯝ
ꯑꯗꯨꯒꯤꯗ ꯀꯔꯤ ꯑꯃ ꯀꯤꯍꯣꯝ ꯃꯦꯂꯥꯒ ꯇꯧꯗꯥꯏꯅꯦ
ꯇꯧꯋꯦ ꯇꯧꯋꯦ ꯌꯥꯏꯔꯤꯄꯣꯛ ꯑꯪꯊꯥꯗ ꯀꯤꯍꯣꯝ ꯃꯦꯂꯥ
ꯑꯗꯣ ꯍꯟꯗꯛ ꯇꯧꯗꯣꯏꯖꯥꯔꯣ
ꯍꯟꯇꯛꯁꯦ ꯇꯧꯕꯩ ꯆꯥꯟꯁꯇꯤ ꯋꯥꯡꯉꯦ ꯃꯔꯝꯗꯤ ꯃꯃꯥꯡ ꯆꯍꯤꯁꯨ ꯁꯉꯥꯏ ꯐꯦꯁꯇꯤꯚꯦꯜ ꯇꯧꯏꯤ ꯑꯗꯨꯒ ꯍꯧꯖꯤꯛꯁꯨ ꯏꯔꯥꯡꯁꯦ ꯗꯥꯏꯔꯦꯛ ꯀꯝꯃꯨꯅꯤꯇꯤ ꯑꯅꯤꯒꯤ ꯈꯠꯅꯕꯁꯤꯁꯨ ꯐꯠꯄꯨꯗꯤ ꯐꯠꯇ꯭ꯔꯤ ꯑꯗꯨ ꯑꯣꯏꯔꯒꯁꯨ ꯈꯤꯇꯪ ꯗꯥꯎꯟ ꯆꯠꯄꯁꯤꯗ ꯐꯦꯁꯇꯤꯚꯦꯜꯗꯣ ꯌꯥꯝ ꯀꯟꯅ ꯆꯥꯎꯅ ꯇꯧꯗ꯭ꯔꯒꯁꯨ ꯄꯤꯛꯅ ꯑꯣꯏꯔꯁꯨ ꯇꯧꯔꯛꯀꯗꯕꯗꯤ ꯃꯥꯜꯂꯦ
ꯑꯣ ꯍꯣꯏ ꯑꯗꯨ ꯑꯣꯏꯔꯗꯤ ꯇꯧꯔꯗꯤ ꯐꯅꯤꯅꯦ ꯑꯗꯨꯁꯨ ꯅꯨꯡꯉꯥꯏꯔꯕꯅꯤꯅꯦ
ꯅꯨꯡꯉꯥꯏ ꯅꯨꯡꯉꯥꯏ ꯑꯗꯨꯁꯨ ꯍꯦꯟꯅ ꯍꯦꯟ ꯄꯣꯟꯇꯦꯜꯗ ꯁꯉꯥꯏ ꯐꯦꯁꯇꯤꯚꯦꯜ ꯃꯣꯏ ꯑꯃꯠꯇꯅꯤ ꯍꯣꯏ ꯁꯉꯥꯏ ꯐꯦꯁꯇꯤꯚꯦꯜꯅꯕꯨꯗꯤ ꯈꯔ ꯆꯥꯎꯋꯤ ꯑꯗꯣ ꯀꯤꯍꯣꯝ ꯃꯦꯂꯥꯁꯤꯁꯨ ꯑꯗꯨꯝ ꯅꯨꯡꯉꯥꯏꯕ ꯀꯨꯝꯍꯩ ꯐꯦꯁꯇꯤꯚꯦꯜ ꯑꯃꯅꯦꯕ
ꯑ ꯀꯔꯤ ꯑꯗꯨꯗ ꯑꯣꯏꯔꯗꯤ ꯑꯟꯗ꯭ꯔꯣꯒ ꯆ ꯅꯛꯑꯦ
ꯎꯝ
ꯑꯟꯗ꯭ꯔꯣꯗ ꯆꯠꯂꯨꯔꯒ ꯑꯣꯛ ꯅꯨꯡ ꯆꯥꯔꯨꯔꯒ ꯀꯤꯌꯣꯝꯃꯨꯛ ꯆꯥꯔꯁꯨ ꯌꯥꯏꯗꯅ
ꯌꯥꯏ ꯌꯥꯏ
ꯍꯧꯖꯤꯛꯀꯥꯟꯁꯤꯕꯨ ꯌꯥꯝꯅ ꯎꯝ ꯍꯧꯖꯤꯛꯀꯥꯟ ꯋꯦꯗꯔꯁꯤꯕꯨ ꯀꯃꯥꯏꯅ ꯇꯧꯔꯤꯒꯦ
ꯑꯣ ꯑꯗꯨꯝ ꯐꯖꯅ ꯁꯥꯔꯦ ꯍꯧꯖꯤꯛꯀꯤ ꯁꯝꯃꯔꯁꯦ ꯃꯃꯥꯡ ꯆꯍꯤꯗꯩꯗꯤ ꯈꯔ ꯁꯥꯕ ꯍꯦꯟꯕ ꯃꯥꯜꯂꯦ ꯁꯤꯐꯧꯇ ꯁꯥꯕ ꯌꯧꯗ꯭ꯔꯤ ꯋꯥꯠꯂꯤ ꯁꯥꯔꯛꯈꯤꯅꯤ
ꯎꯝ ꯑꯗꯣ ꯃꯃꯥꯡ ꯆꯍꯤꯗꯤ ꯏꯁꯤꯡ ꯏꯆꯥꯎꯁꯨ ꯇꯧꯏꯀꯣ
ꯎꯝ ꯇꯧꯋꯦ
ꯗ
ꯍꯗꯥꯛꯇ ꯅꯣꯡ ꯄꯥꯛꯅ ꯆꯨꯗ꯭ꯔꯤ ꯂꯥꯛꯈꯤꯗꯧ ꯃꯥꯜꯂꯦ ꯅꯣꯡ ꯆꯨꯕꯩ ꯅꯣꯡꯖꯨ ꯊꯥ
ꯎꯝ ꯑꯗꯣ ꯉꯔꯥꯡꯁꯦ ꯅꯣꯡ ꯀꯟꯅ ꯇꯥꯕ ꯃꯥꯜꯂꯦ
ꯎꯝ ꯉꯔꯥꯡ ꯅꯣꯡ ꯀꯜꯂꯦ ꯉꯔꯥꯡ ꯑꯍꯤꯡ
ꯎꯝ ꯅꯨꯡꯗꯥꯡꯗꯀꯣ
ꯎꯝ
ꯑꯗꯣ ꯀꯔꯤ ꯐꯨꯠꯕꯣꯜꯁꯦ ꯅꯪꯗꯤ ꯍꯧꯕꯗ ꯌꯦꯡꯕ꯭ꯔꯣ ꯀꯃꯥꯏꯅ ꯇꯧꯒꯦ
ꯑꯊꯦꯡꯕꯗꯤ ꯂꯣꯏꯐꯥꯎ ꯌꯦꯡꯗꯦꯗ ꯍꯧꯕ ꯈꯔ ꯌꯦꯡꯉꯝꯃ ꯑꯗꯨꯝ ꯇꯨꯝꯃꯦ ꯑꯉꯟꯕꯗꯤ ꯑꯗꯨꯝ ꯅꯨꯡꯉꯥꯏꯔꯒꯗꯤ ꯑꯗꯨꯝ ꯂꯣꯏꯕꯧ ꯌꯦꯡꯉꯦ
ꯑꯣ ꯍꯧꯖꯤꯛꯀꯥꯟꯁꯦ ꯕꯣꯣꯟꯁꯦ ꯇꯤꯤꯟꯁꯦ ꯌꯥꯝꯈꯠꯂꯛꯑꯕꯅꯤꯅ ꯌꯦꯡꯐꯝ ꯈꯪꯗ꯭ꯔꯦꯗ
ꯃꯥꯟꯅꯗ꯭ꯔꯦ ꯃꯥꯟꯅꯗ꯭ꯔꯦ ꯍꯥꯟꯅꯒ ꯅꯨꯡꯉꯥꯏꯕꯒꯤ ꯆꯥꯡ ꯌꯥꯝ ꯈꯦꯠꯅꯔꯦ
ꯎꯝ ꯇꯤꯝ ꯃꯃꯤꯡ ꯈꯪꯗꯕ ꯌꯥꯝ ꯌꯥꯎꯁꯜꯂꯛꯑꯃꯤꯅꯀꯣ ꯍꯣꯏ ꯃꯣꯏ ꯐꯖꯗꯦ ꯍꯥꯏꯕꯗꯤ ꯅꯠꯇꯦ ꯑꯗꯨ ꯑꯣꯏꯔꯁꯨ ꯈꯤꯇꯪ ꯃꯃꯤꯡ ꯆꯠꯄ ꯉꯥꯛꯇ ꯊꯦꯡꯒꯥꯏꯅꯕꯅ ꯌꯦꯡꯕ ꯅꯨꯡꯉꯥꯏꯗꯅ
ꯗꯤ ꯅꯨꯡꯉꯥꯏꯕ ꯈꯔ ꯋꯥꯠꯂꯦ ꯑꯗꯣ ꯑꯩꯈꯣꯏ ꯖꯤꯣꯒ꯭ꯔꯥꯐꯤꯒꯤ ꯑꯣꯏꯅꯗꯤ ꯌꯥꯝ ꯅꯨꯡꯉꯥꯏꯔꯦ ꯃꯃꯤꯡ ꯈꯪꯗꯕ ꯌꯥꯝ ꯈꯪꯉꯦ ꯌꯥꯝꯅ ꯍꯤꯁꯇ꯭ꯔꯤ ꯀꯥꯏꯗꯣ ꯁꯤꯒꯨꯝꯕ ꯀꯟꯇ꯭ꯔꯤ ꯑꯃ ꯂꯩꯔꯤꯕ ꯕꯣꯏꯔꯦ ꯀꯥꯏꯅꯒ ꯑꯩꯈꯣꯏꯗꯒ ꯈꯪꯍꯟꯕꯁꯤꯃꯗꯤ ꯌꯥꯝ ꯅꯨꯡꯉꯥꯏꯔꯦ ꯑꯗꯨꯒ ꯐꯨꯠꯕꯣꯜꯒꯤ ꯑꯣꯏꯅꯗꯤ ꯈꯤꯇꯪ ꯄꯦꯟꯗ꯭ꯔꯦ
ꯎꯝ ꯍꯣꯏ ꯁꯨꯈꯪ ꯈꯪꯉꯔꯣꯏꯗꯕ ꯇ꯭ꯔꯤ ꯃꯌꯥꯝ ꯐꯅꯌꯥꯝ ꯊꯣꯛꯃꯦ ꯀꯤꯞꯄꯔꯐꯧꯗꯣ ꯐꯥꯎꯕ ꯌꯥꯎꯔꯝꯃꯦꯕ ꯅꯠꯇ꯭ꯔꯣ
ꯑꯥ ꯑꯔ ꯀꯣꯟꯒꯣ ꯀꯦꯕꯣ ꯔ ꯗꯦ ꯀꯥꯏ ꯑꯁꯤ ꯍꯟꯇꯛ ꯋꯥꯔꯜ ꯀꯞꯁꯤꯗ ꯊꯣꯛꯑꯝꯗꯗꯤ ꯑꯩꯈꯣꯏ ꯈꯪꯉꯔꯣꯏꯗꯧꯅꯦ ꯑꯗꯨꯝ ꯍꯣꯏ ꯕꯥꯏ ꯆꯥꯟꯁ ꯈꯪꯉꯛꯄ ꯌꯥꯏ ꯕꯠ ꯗꯥꯏꯔꯦꯛ ꯈꯪꯕ ꯍꯥꯏꯕꯗꯨꯝ ꯂꯩꯗꯅ ꯑꯗꯨꯃꯥꯏꯗꯤ ꯑꯣꯏꯔꯣꯏꯗꯣ ꯈꯪꯉꯦ ꯍꯟꯗꯛ
ꯎꯝ ꯀꯤꯞꯄꯔꯗꯤ ꯀꯦꯞꯕꯣ ꯕꯔꯗꯤꯒꯤ ꯀꯤꯞꯄꯔꯗꯨ ꯐꯟ ꯅꯩꯈ꯭ꯔꯦꯍꯦ
ꯐꯖꯩ ꯐꯖꯩ ꯀꯦꯞꯄꯣ ꯕꯔꯗꯦꯒꯤ ꯀꯤꯞꯄꯔꯗꯣ
ꯎꯝ ꯎꯝ ꯃꯥ ꯉꯍꯥꯟ ꯑꯥꯔꯖꯦꯟꯇꯤꯅꯥꯒ ꯁꯥꯟꯅꯕꯗꯁꯨ ꯁꯦꯞ ꯐꯅ ꯇꯧꯕ ꯃꯥꯜꯂꯦꯕ
ꯇꯧꯋꯦ ꯇꯧꯋꯦ ꯐ꯭ꯔꯤ ꯀꯦꯛ ꯑꯃꯁꯨ ꯑꯟꯐꯤꯌꯔ ꯀꯦꯛ ꯇꯧꯁꯜꯂꯦ ꯔꯦꯗꯤ ꯂꯩꯗ꯭ꯔꯤꯉꯩꯗ ꯑꯗꯨꯐꯧ ꯁꯦꯞ ꯇꯧꯏꯤ
ꯎꯝ ꯑꯗꯣ ꯃꯥ ꯍꯧꯖꯤꯛ ꯐꯖꯅ ꯄꯣꯄꯨꯂꯔ ꯑꯣꯏꯈ꯭ꯔꯦ ꯐꯦꯃꯁ ꯑꯣꯏꯈ꯭ꯔꯦ
ꯑꯣꯏꯈ꯭ꯔꯦ ꯑꯣꯏꯈ꯭ꯔꯦ ꯍꯟꯗꯛ ꯋꯥꯔꯜ ꯀꯞꯀꯤ ꯑꯣꯏꯅ ꯃꯃꯤꯡ ꯈꯪꯗꯕ ꯀꯟꯇ꯭ꯔꯤꯗꯨꯗꯒꯤ ꯐꯥꯎꯕ ꯄ꯭ꯂꯦꯌꯔ ꯍꯥꯏꯔꯒꯗꯤ ꯃꯥꯅ ꯇꯣꯞꯇ ꯂꯩꯔꯝꯒꯅꯤ
ꯏꯟꯁꯇꯥꯒ꯭ꯔꯥꯝꯒꯤ ꯐꯣꯂꯣꯋꯔꯐꯧꯗ ꯀꯦꯁꯤꯂꯥꯁꯇꯒꯤ ꯅꯤꯌꯔꯗꯒꯤ ꯇꯔ ꯏꯁꯇꯔꯖꯦꯟꯗꯒꯤ ꯂꯣꯏ ꯍꯦꯟꯈ꯭ꯔꯦ ꯃꯥꯅ
ꯌꯦꯡꯈ꯭ꯔꯦ ꯐꯨꯠꯕꯣꯜꯒꯤ ꯒꯣꯜ ꯀꯤꯞꯄꯔꯗ ꯐꯣꯂꯣꯋꯔ ꯈ꯭ꯋꯥꯏ ꯌꯥꯝꯕꯁꯦ ꯃꯥ ꯑꯣꯏꯈ꯭ꯔꯥ ꯀꯃꯥꯜꯂꯦ
ꯑꯁ ꯑꯗꯣ ꯃꯥꯗꯣ ꯈꯤꯇꯪ ꯉꯟꯅꯀꯣ
ꯎꯝ
ꯈꯤꯇꯪ ꯉꯟꯅ ꯈꯪꯉꯝꯃꯗꯤ ꯑꯐꯥꯎꯕ ꯀ꯭ꯂꯕꯈꯣꯏꯅ ꯑꯗꯨꯝ ꯂꯧꯕꯤꯕꯩ ꯆꯥꯟꯁꯁꯤ ꯂꯩꯕꯅꯦ ꯃꯥꯁꯨ
ꯂꯩ ꯂꯩꯦ ꯑꯗꯣ ꯍꯧꯖꯤꯛꯇꯤ ꯆꯍꯤ ꯅꯤꯐꯨꯃꯨꯛ ꯁꯨꯔꯕꯅꯤꯅ ꯈꯔꯗꯤ ꯋꯥꯔꯅꯤ ꯀꯂꯣ ꯑ ꯐꯥꯎꯅꯤ ꯂꯧꯑꯣ
ꯎꯝ ꯎꯝ ꯅꯠꯇ꯭ꯔꯗꯤ ꯅꯍꯥꯟꯅ ꯃꯥꯗꯨ ꯂꯧꯔꯝꯕꯩ ꯆꯥꯟꯁ ꯑꯗꯨꯝ ꯂꯩꯕ ꯌꯥꯏꯑꯕ
ꯑꯗꯣ ꯀ꯭ꯂꯕ ꯑꯁꯦꯡꯕ ꯑꯣꯏꯔꯒꯗꯤ ꯀꯟꯇ꯭ꯔꯦꯛ ꯌꯥꯝꯅ ꯅꯠꯇꯕꯤꯗ ꯆꯍꯤ ꯑꯅꯤꯃꯨꯛꯇꯤ ꯐꯥꯥꯟꯕ ꯌꯥꯒꯅꯤꯗ ꯕꯥꯐꯣꯟ ꯍꯣꯏꯒꯤ ꯇꯥꯏꯞꯇ
ꯑꯗꯨꯝ ꯌꯥꯗꯧ ꯃꯥꯜꯂꯦ ꯑꯩ ꯋꯥꯈꯜꯗꯗꯤ ꯃꯔꯝꯗꯤ ꯕꯥꯐꯣꯟꯁꯨ ꯆꯍꯤꯅꯤ
ꯑꯗꯨꯁꯨ ꯌꯥꯏ ꯑꯗꯨꯝ ꯃꯥꯒꯤ ꯃꯇꯝ ꯈꯔꯒꯤ ꯃꯥꯕꯨ
ꯍꯣꯏ ꯍꯣꯏ ꯆꯍꯤ ꯑꯅꯤꯃꯨꯛꯀꯤ ꯈꯛ ꯀꯟꯇ꯭ꯔꯦꯛ ꯂꯧꯔꯒ ꯀꯣ ꯑꯩꯈꯣꯏꯒꯤ ꯀ꯭ꯂꯕ ꯇꯖꯁꯨ ꯐꯥꯎꯗꯕ ꯃꯌꯥꯝ ꯂꯩꯗꯅ ꯀꯤꯞꯄꯔ ꯃ ꯑꯃ ꯌꯥꯎꯔꯒꯗꯤ ꯐꯦꯝ ꯈꯤꯇꯪ ꯂꯥꯛꯑꯅꯤ ꯑꯗꯨ ꯀꯤꯞꯄꯔꯗꯨ ꯑꯗꯨꯒꯤ ꯀ꯭ꯂꯕ ꯇꯨꯗ ꯐꯥꯕꯅꯦ ꯍꯥꯏꯔꯒ ꯄꯩꯁꯥ ꯇꯐꯝ ꯂꯝꯕꯤ ꯑꯃꯁꯨ ꯑꯗꯨꯝ ꯌꯥꯠꯄ ꯌꯥꯏꯑꯕ ꯐꯦꯝꯒꯤ ꯐꯦꯝꯗꯨꯅ ꯀꯩꯅꯣ ꯂꯧꯔꯒ
ꯑꯗꯨꯅꯦ ꯑꯗꯨꯁꯨ ꯌꯥꯏ ꯍꯧꯖꯤꯛꯇꯤ ꯑꯁ ꯈꯪꯗ꯭ꯔꯦꯗ ꯂꯣꯏ ꯍꯥꯏꯩꯅ
ꯎꯝ ꯎꯝ
ꯍꯥꯟꯅꯗꯧꯅ ꯇꯧꯗ꯭ꯔꯦꯕ
ꯇꯧꯗ꯭ꯔꯦ ꯇꯧꯗ꯭ꯔꯦ ꯑꯩꯈꯣꯏ ꯏꯟꯗꯤꯌꯥꯁꯤꯕꯨ ꯋꯥꯔꯜ ꯀꯞ ꯀꯥꯎ ꯐꯪꯈꯤꯔꯣꯏꯗꯣꯏꯖꯥꯠꯂꯣ
ꯑꯁ ꯊꯥꯖꯗꯤꯦꯗ ꯑꯕꯣ
ꯊꯥꯖꯗꯦꯅꯦꯀꯣ
ꯃꯊꯪ ꯇꯤꯝ ꯀꯌꯥꯅꯣ ꯌꯥꯡꯈꯩꯅꯤꯊꯣꯏꯃꯨꯛ ꯁꯨꯅꯤ ꯍꯥꯏꯇꯥꯏꯦꯅꯦ
ꯎꯝ ꯑꯗꯨꯃꯥꯏ ꯍꯥꯏꯌꯦ
ꯇ ꯍꯪꯗꯦ ꯇꯝ ꯉꯝꯗꯦꯗ ꯏꯟꯗꯤꯌꯥꯅ ꯁꯥꯟꯅꯕꯁꯦ ꯃꯣꯏꯁꯨ ꯃꯤꯗꯤ ꯌꯥꯝꯃꯤꯃꯦꯕꯅ ꯅꯠꯇ꯭ꯔꯣ
ꯑꯩꯗꯤ ꯍꯟꯗꯛꯀꯤꯁꯦ ꯌꯥꯎꯔꯛꯀꯗ꯭ꯔꯅ ꯊꯥꯖꯕꯅꯦ ꯃꯃꯥꯡ ꯇ꯭ꯋꯦꯟꯇꯤ ꯇꯨ ꯋꯥꯔꯜ ꯀꯞ ꯂꯣꯏꯔꯒ ꯃꯣꯏ ꯅꯤꯐꯨꯅꯤ ꯅꯤꯄꯥꯟ ꯁꯥꯟꯅꯔꯅꯤꯅ ꯍꯦꯛ ꯑꯦꯅꯥꯎꯟꯁ ꯇꯧꯕꯒ ꯅꯤꯐꯨ ꯅꯤꯄꯥꯜꯗꯤ ꯏꯟꯗꯤꯌꯥ ꯌꯥꯎꯕꯒꯤ ꯆꯥꯟꯁ ꯂꯩꯅꯗꯤ ꯈꯟꯕꯅꯦ ꯑꯗꯣ ꯉꯝꯗꯦ
ꯑꯦꯁꯤꯌꯥ ꯍꯥꯏꯒꯤꯗꯤ ꯖꯄꯥꯟꯅ ꯑꯦꯔꯤꯌꯥꯗ
ꯎꯝ ꯍꯟꯇꯛ ꯆꯍꯤꯗꯤ ꯀꯣꯔꯤꯌꯥꯁꯨ ꯌꯥꯗꯦ
ꯌꯥꯗꯦ ꯃꯃꯥꯡꯂꯤ ꯈꯔ ꯅꯩꯕꯅꯤ
ꯎꯝ
ꯑꯁ ꯖꯄꯥꯟꯁꯤꯅꯥꯟ ꯃꯣꯏꯅ ꯍꯥꯟꯅꯒ ꯒꯣꯟꯒ ꯆꯜꯂꯤꯅꯦ
ꯎꯝ ꯕ꯭ꯔꯥꯖꯤꯜꯒ ꯁꯥꯟꯅꯕꯗꯣ
ꯎ
꯭ꯔꯖꯅꯣꯕꯩ ꯄꯣꯅꯦ
ꯑꯗꯣ ꯃꯣꯏꯁꯨ ꯈꯤꯇꯪ ꯃꯣꯔꯣꯛꯀꯣꯁꯨ ꯆꯪꯈ꯭ꯔꯦ ꯍꯧꯖꯤꯛ
ꯎꯝ ꯃꯣꯔꯣꯀꯣꯒ ꯀꯅꯥꯒꯅꯣ ꯇꯥꯗꯣꯏꯁꯦ
ꯐ꯭ꯔꯥꯟꯁ ꯀ ꯎꯝ ꯎ ꯑꯁ ꯑꯗꯨ ꯍꯥꯏꯔꯒ ꯒꯣꯜꯗꯟ ꯕꯨꯠꯀꯤ ꯔꯤ ꯑꯦꯁꯇꯤ ꯌꯦꯡ ꯅꯨꯡꯉꯥꯏꯔꯦꯍꯦ
ꯅꯨꯡꯉꯥꯏꯔꯦ ꯅꯨꯡꯉꯥꯏꯔꯦ ꯑꯦꯝ ꯕꯥꯄꯤꯤꯒ ꯃꯦꯁꯤꯤꯒ
ꯇꯔꯦꯠ ꯇꯔꯦꯠ ꯂꯩꯅꯈ꯭ꯔꯥ
ꯎꯝ ꯇꯔꯦꯠ ꯇꯔꯦꯠ ꯍꯥꯏꯁꯦ ꯏꯁꯄꯦꯟꯅꯗꯤ ꯃꯦꯠꯆ ꯑꯃꯗꯤ ꯍꯦꯟꯅ ꯁꯥꯟꯅꯔꯒꯅꯤ
ꯎꯝ ꯎꯝ
ꯑꯗꯣ ꯀꯔꯤꯒꯨꯝꯕ ꯕꯥꯄꯤ ꯂꯩꯍꯧꯔꯗꯤ ꯃꯤꯁꯤꯅꯥ ꯑꯗꯨꯝ ꯇꯥꯒ꯭ꯔꯅꯤ
ꯎꯝ
ꯋꯥꯔꯅꯤꯕ ꯍꯧꯖꯤꯛ ꯏꯪꯈꯠꯂꯛꯄ ꯃꯤ ꯒꯣꯜ ꯈ꯭ꯋꯥꯏ ꯌꯥꯝ ꯆꯟꯕꯗ ꯍꯧꯖꯤꯛ ꯂꯩꯔꯤꯁꯦ ꯃꯔꯤ ꯁꯨꯃꯥꯏꯅ ꯑꯣꯏꯔꯝꯒꯅꯤ
ꯃꯥꯅꯦ ꯕꯥꯄꯦꯅꯦ ꯍꯜꯂꯥꯟꯅꯦ
ꯑ ꯃꯣꯏꯅ ꯃꯔꯤ ꯃꯔꯤꯔꯥ
ꯎꯝ ꯑꯗꯩ ꯕꯤꯅꯤꯁꯤꯌꯥꯁꯁꯨ
ꯍꯦꯔꯤ ꯀꯦꯟꯖ‌ꯦ ꯀꯌꯥ ꯆꯪꯒ꯭ꯔꯖꯥꯠꯅꯣ
ꯖꯨ ꯑꯍꯨꯝ ꯃꯔꯤ ꯑꯗꯨꯃꯥꯏꯅ ꯁꯨꯔꯝ
ꯃꯔꯤꯗꯤ ꯁꯨꯈ꯭ꯔꯕꯅꯦ ꯅꯍꯥꯟ ꯑꯅꯤ ꯑꯃꯃꯨꯛ ꯆꯟꯈ꯭ꯔꯦꯗꯅ
ꯎꯝ
ꯑꯗꯨꯗ ꯃꯔꯤꯗꯤ ꯁꯨꯈ꯭ꯔꯕꯅꯦꯕ ꯗꯤꯌꯥꯥꯔ ꯀꯣꯟꯒꯣꯒ ꯁꯥꯟꯅꯕꯗ
ꯑꯗꯨꯅꯦ ꯑꯣ ꯍꫭ ꯐꯔꯦ ꯅꯪꯁꯨ ꯂꯩꯔꯣ ꯑꯗꯨꯗꯤ
ꯑꯣ ꯍꯣꯏ ꯐꯖꯅ ꯂꯩꯊꯣꯛꯑꯣ ꯐꯖꯅ ꯂꯩꯊꯣꯛꯑꯣ
ꯎꯝ ꯊꯝꯃꯦꯀꯣ
ꯦꯁꯦ